ꯀꯗꯥꯏꯗ
ꯑꯧ ꯀꯩꯗꯧꯕꯤꯔꯝꯃꯤꯒꯦ ꯇꯨꯝ ꯍꯧꯒꯠꯂꯦ ꯀꯔꯤ ꯇꯧꯔꯝꯃꯤꯒꯦ ꯕꯔꯦꯛꯐꯥꯁ ꯇꯧꯔꯕꯣ
ꯑꯧ ꯇꯧꯔꯦ ꯇꯧꯔꯦ
ꯂꯩꯀꯥꯏꯁꯤꯕꯨ ꯀꯔꯝ ꯀꯔꯝ ꯄꯥꯜꯂꯤꯒꯦꯅꯦꯍꯦ ꯏꯔꯥꯡ ꯐꯨꯔꯥꯡꯅꯦ ꯕꯟꯅꯦ ꯀꯩꯅꯦ ꯂꯩꯕꯗꯕꯨ ꯅꯨꯡꯉꯥꯏꯔꯤꯕ ꯇꯧꯔꯤꯁꯤꯕꯣ ꯀꯃꯥꯏ ꯀꯃꯥꯏ ꯇꯧꯔꯤꯒꯦꯕ ꯑꯣꯏ ꯑꯗꯨꯝꯕꯣ
ꯒ꯭ꯌꯥꯟ ꯇꯥꯗꯦꯗ ꯀꯩ ꯍꯥꯏꯗꯣꯏꯅꯣ ꯅꯨꯡꯉꯥꯏ ꯍꯥꯏꯗꯣꯏꯔꯥ ꯅꯨꯡꯉꯥꯏꯇꯦ ꯍꯥꯏꯗꯣꯏꯔꯥ ꯇꯧꯔꯤꯁꯦ ꯃꯇꯝꯁꯦ ꯃꯇꯝ ꯑꯃꯅꯦꯟ ꯇꯔꯔꯤ
ꯎꯝ ꯃꯥꯅꯦ ꯌꯥꯅꯤ ꯑꯗꯨ ꯏꯕ ꯍꯣꯡꯂꯛꯏꯕ ꯃꯌꯥꯝꯁꯤꯗꯤ ꯑꯩꯈꯣꯏꯅ ꯈꯪꯕ ꯉꯝꯕ ꯅꯠꯇꯦ ꯅꯠꯇ꯭ꯔꯥ ꯀꯔꯤ ꯑꯩꯣꯏ ꯀꯩꯗꯧꯔꯤꯅꯤ ꯍꯥꯏ ꯁꯔꯀꯥꯔꯒꯨꯝꯕꯅ ꯁꯣꯠꯆꯟꯗꯨꯁꯨ ꯌꯦꯡꯁꯤꯟꯗꯕꯅꯤꯅ ꯑꯩꯈꯣꯏꯅꯗ ꯁ꯭ꯋꯥꯏꯗ ꯀꯣꯏꯂꯥꯎ ꯂꯥꯎꯧꯕ ꯀꯣꯏꯔꯥꯡ ꯉꯥꯡꯕ ꯁꯣꯏꯗꯣꯛ ꯇꯧꯕ ꯋꯥꯔꯅꯤ ꯇꯥꯕꯤꯒꯗꯣ ꯃꯣꯏ ꯇꯥꯕꯤꯔꯤꯦ ꯎꯝ ꯍꯪꯗ ꯄꯣꯠ ꯃꯃꯜ ꯆꯛꯆꯥꯡ ꯈꯨꯇꯥꯡꯁꯤꯒꯀꯣ ꯇꯥꯡꯒ ꯄꯣꯠ ꯃ ꯑꯄꯤ ꯑꯂꯨ ꯅꯨꯡꯉꯨ ꯍꯋꯥꯏ ꯆꯦꯡꯋꯥꯏ
ꯑꯗꯨꯝ ꯐꯖꯅ ꯇꯥꯡꯈꯠꯂꯦ ꯍꯥꯏꯗꯤ ꯄꯣꯠꯁꯦ ꯄꯥꯛꯅ ꯐꯪꯗ꯭ꯔꯕꯅꯤꯅꯀꯣ ꯃꯃꯟꯗꯤ ꯑꯗꯨꯝ ꯇꯥꯡꯈꯠꯂꯦ ꯑꯗꯨꯝ ꯃꯃꯩ ꯑꯗꯨꯝ ꯑꯩꯗꯤ ꯑꯗꯨꯝ ꯍꯦꯜꯂ ꯍꯦꯜꯂ ꯑꯗꯨꯝ ꯌꯣꯟꯕꯅꯤ ꯇꯧꯔꯤꯁꯦ
ꯃꯃꯜꯁꯦ ꯁꯣꯝꯗꯒꯤꯗꯤ ꯊꯥꯖꯤꯜꯂꯛꯇ꯭ꯔꯦ ꯐꯪꯗ꯭ꯔꯦ ꯍꯣꯠꯇꯣ ꯐꯪꯗꯕꯒꯤ ꯇꯥꯡꯕ ꯑꯗꯒꯤ ꯃꯌꯥꯝ ꯅꯣꯏ ꯑꯗꯨꯒꯤ ꯍꯥꯏꯗꯤ ꯁꯥꯏꯒꯤꯒꯨꯝꯕ ꯂꯩꯔꯤꯕ ꯈꯨꯡꯒꯪꯒꯨꯝꯕꯁꯤꯗꯗꯤ ꯄꯣꯠꯇꯣ ꯏꯝꯐꯥꯜꯒꯨꯝꯕꯗꯒꯤ ꯂꯧꯔꯕꯅꯤꯅ ꯑꯗꯨꯝꯕꯗꯒꯤꯁꯨ ꯀꯩꯅꯣꯁꯨ ꯂꯩꯔꯦ
ꯎꯝ ꯍꯅꯦꯉꯅꯤ
ꯎꯝ ꯀꯩꯅꯣ ꯌꯥꯝꯕꯩꯅꯤ ꯌꯥꯝꯁꯤꯗ ꯇꯠꯂꯤꯗ
ꯄꯨꯔꯄꯔ ꯇꯠꯄ꯭ꯔꯥ
ꯑꯈ ꯇ ꯄꯦ ꯇ ꯇ ꯁꯃꯝꯗ ꯄꯝ ꯍꯣꯏ ꯑꯗꯨꯅꯤ ꯍ ꯂꯩꯗ ꯄꯣ ꯑꯗꯒꯤ ꯄꯨꯁꯤꯜꯂꯛꯄ ꯀꯩꯅ ꯑꯌꯥꯝꯕꯅ ꯑꯣꯏ ꯃꯅꯤꯄꯨꯔ ꯆꯥꯅꯉꯩꯁꯤꯗꯤ ꯆꯦꯡꯗ ꯂꯩꯍꯧꯔꯒ ꯑꯄꯤꯛꯄ ꯄꯣꯠꯇ ꯍꯧꯔꯒ ꯇꯧꯕꯐ ꯕ ꯉꯥꯛꯇꯅꯤ ꯑꯗꯨꯅ ꯑꯩꯈꯣꯏ ꯑꯥꯔꯇꯤꯁ ꯏꯁꯥꯏ ꯌꯣꯜꯂꯤꯉꯩꯁꯤꯗ ꯑꯃꯛꯀ ꯍꯦꯟꯅꯨꯛ ꯇꯉꯤ ꯄꯣꯠ ꯇꯥꯡꯕꯒꯤ ꯃꯊꯛꯇ ꯆ ꯍꯥꯏꯗꯤ ꯃꯟꯅ ꯄꯨꯁꯤꯜꯂꯛꯄꯩ ꯆꯥꯔꯥꯁꯅꯦ ꯑꯗꯨꯗꯤ ꯀꯩꯅꯣꯒꯦꯅꯦ ꯌꯥꯝꯌꯥꯝꯕꯒꯦ
ꯀꯈꯣꯏꯩꯅꯣ ꯄ ꯄ
ꯑꯗꯨ ꯏꯌꯥꯝꯕꯒꯤ ꯅꯦꯠꯇ ꯈꯤꯇꯪ ꯑꯝꯇ ꯌꯦꯡꯉꯨꯅꯦ ꯀꯩꯅꯣ
ꯅ ꯑꯗꯨꯅ ꯋꯥꯗ ꯃꯥꯂꯦ
ꯃꯥꯅꯦ ꯋꯦꯗꯔꯒꯤ ꯔꯤꯄꯣꯔꯠꯁꯤꯅ ꯑꯣꯏꯔꯤꯣꯏꯔꯥ ꯀꯩꯅꯣ ꯍꯪꯗꯅ ꯅꯨꯡꯉꯥꯏꯁꯦ ꯇꯤꯟꯗ ꯇꯥꯕꯗꯀꯣ ꯑꯃꯨꯛ ꯆꯞ ꯆꯞ ꯆꯞ ꯇꯧꯔꯦ ꯅꯪꯒꯤ ꯕꯣꯀꯦꯜꯁꯦ
ꯂꯣꯇꯦꯜ ꯅꯪꯒꯤꯗꯣ ꯈꯪꯗꯦ ꯌꯥꯗꯦ ꯑꯩ ꯉꯥꯡꯕ ꯁꯦꯛ ꯇꯥꯎꯔꯦꯕꯣ
ꯆꯞꯄꯦ ꯆꯞꯄꯦ
ꯎꯝ ꯌꯥꯔꯕꯣ ꯌꯥꯔꯕꯣ
ꯑꯥ ꯑꯥ ꯈꯔ ꯌꯥꯔꯦ ꯈꯔꯦ ꯌꯥꯔꯦ
ꯑꯣ ꯑꯣ ꯌꯥꯔꯦ ꯌꯥꯔꯦ ꯇꯥꯕ ꯌꯥꯔꯦꯕ ꯁꯦꯡ ꯁꯦꯡ ꯑꯗꯨꯅꯤ ꯇꯧꯔꯤꯁꯦ ꯑꯩꯈꯣꯏꯗꯥꯋꯥꯏꯗꯤ ꯑꯃꯨꯛ ꯌꯣꯟꯕ ꯄꯣꯠꯅꯤꯁꯤꯁꯨ ꯀꯩ ꯍꯥꯏꯅꯤ ꯃꯌꯥꯝꯅ ꯌꯣꯟꯂꯏꯕ ꯆꯥ ꯍ ꯈꯠꯇꯅ ꯆꯤꯟꯈꯠꯇꯅ ꯌꯣꯟꯕꯤꯅꯤ ꯑꯗꯨꯗꯒꯤ ꯂꯩꯔꯔꯣꯏ ꯍꯥꯏꯔꯁꯨ ꯌꯥꯗꯕꯅꯤ ꯆꯥꯗꯕ ꯌꯥꯗꯕꯅꯤꯅ ꯗꯨꯀꯥꯟ ꯍꯥꯏꯔꯦ ꯑꯇꯣꯞꯄ ꯃꯐꯝ ꯑꯇꯩꯒ ꯂꯩꯅꯕꯅ ꯇꯃꯤꯟ ꯗꯨꯀꯥꯟ ꯑꯃꯈꯛ ꯀꯩꯒꯨꯝ ꯐꯝꯅꯕꯅꯤꯅ ꯑꯗꯨꯅꯤ ꯇꯧꯔꯤꯁꯦ ꯒ꯭ꯌꯥꯁ ꯃꯃꯜ ꯀꯥꯇꯤ ꯇꯣꯏꯂꯦꯠꯇ ꯑꯌꯥꯝꯕ ꯑꯗꯨꯋꯥꯏꯗꯒꯤ ꯍꯥꯟꯅ ꯁꯤꯡ ꯊꯣꯉ ꯃꯇꯝꯗꯨꯗ ꯁꯤꯡ ꯊꯣꯡꯅꯕꯈꯤꯗ ꯒ꯭ꯌꯥꯁꯇ ꯂꯣꯏ ꯑꯌꯥꯝꯕ ꯊꯣꯡꯅꯕꯅꯤꯗꯣ
ꯑꯥ
ꯍꯧꯖꯤꯛꯇꯤꯇꯤꯌꯥꯁꯣꯟ ꯑꯃꯁꯁꯨ ꯑꯞꯅ ꯌꯧꯈ꯭ꯔꯅꯤꯅ ꯀꯔꯤ ꯍꯥꯏꯅꯤ ꯂꯩꯇ ꯂꯥꯏꯔ ꯃꯌꯥꯝꯗꯤ ꯈꯜꯂꯛꯔꯒ ꯆꯥꯅꯤꯡꯉꯥꯏ ꯊꯛꯅꯤꯡꯉꯥꯏ ꯂꯩꯔꯛꯇꯗꯅ ꯍꯥꯏꯗꯤ ꯊꯣꯡ ꯊꯛꯅꯤꯡꯉꯥꯏ ꯂꯩꯔꯛꯇꯗꯅ ꯍꯥꯟꯅꯒꯤ ꯑꯗꯨꯃꯥꯏꯅ ꯁꯤꯡ ꯊꯤꯕ ꯈꯣꯠꯄꯛꯠꯅ ꯇꯥꯝꯃꯤ ꯅꯨꯄꯥ ꯂꯩꯇ
ꯇꯥꯔꯛꯇꯣꯝ ꯇꯥꯔꯛꯛꯇꯕꯅꯦ ꯍꯧꯖꯤꯛ ꯃꯩꯇꯥꯟꯁꯨ ꯑꯃꯨꯛ ꯐꯪꯅꯔꯛꯇ꯭ꯔꯦꯗ ꯇꯧꯔꯤꯁꯦ
ꯎꯝ
ꯃꯩꯇꯥꯟꯁꯤꯁꯨ ꯇꯥꯡꯉꯦ ꯍꯥꯟꯅꯗꯤ ꯈꯔ ꯍꯣꯡꯉꯝꯕꯅꯦ ꯍꯧꯖꯤꯛꯇꯤ ꯆꯤꯡꯗꯒꯤ ꯏꯔꯥꯡꯁꯤꯅ ꯃꯔꯝ ꯑꯣꯏꯔꯒ ꯑꯩꯖ ꯏꯁꯤꯡꯒ ꯀꯔꯤꯁꯨ ꯈꯔ ꯄꯨꯊꯔꯛꯇ꯭ꯔꯕꯅꯤꯅꯀꯣ
ꯎꯝ ꯎꯝ ꯎꯝ
ꯍꯥꯏꯗꯤ ꯑꯗꯨꯝ ꯃꯩꯇꯥꯟ ꯀꯩ ꯀꯩ ꯑꯗꯨꯝ ꯃꯩ ꯐꯖꯅ ꯇꯧꯔꯦꯗꯁꯦ ꯑꯦꯂꯦꯛꯇ꯭ꯔꯤꯛꯀꯤ ꯉꯥꯛꯇ ꯌꯥꯝꯌꯥꯝꯕꯅ ꯅꯣꯏꯅ ꯁꯤꯜꯂꯛꯄꯁꯤꯗꯀꯣ
ꯎꯝ
ꯍꯥꯏꯗꯤ ꯑꯦꯂꯦꯛꯇ꯭ꯔꯤꯛꯀꯤ ꯕꯤꯟꯁꯨ ꯊꯤꯗꯕ ꯌꯥꯗꯦ ꯑꯗꯣ ꯍꯇ꯭ꯔꯤꯛꯇ ꯀꯩꯅꯣ ꯆꯥꯛ ꯊꯣꯡꯕ ꯑꯗꯨꯗꯒꯤꯩ ꯔꯨꯝ ꯍꯤꯇꯔ ꯀꯩꯀꯩ ꯑꯦꯁꯤ ꯀꯩꯀꯅꯣꯏ ꯄꯥꯟꯅꯔꯛꯄꯁꯤꯅ
ꯎꯝ
ꯁꯤꯗꯤ ꯑꯦꯂꯦꯛꯇ꯭ꯔꯤꯛ ꯕꯤꯟꯗꯗꯤ ꯑꯃꯨꯛ ꯍꯦꯟꯕꯤꯅꯦꯕ ꯇꯧꯔꯤꯁꯦ
ꯎꯝ ꯎꯝ ꯎꯝ
ꯍꯥꯏꯗꯤ ꯃꯣꯏꯒꯤ ꯀꯩꯅꯣꯁꯤꯡꯁꯤꯗ ꯑꯩꯈꯣꯏꯅ ꯃꯃꯥꯡꯉꯩꯗꯗꯤ ꯏꯁꯤꯡꯅ ꯐꯖꯅ ꯊꯣꯡꯅꯔꯝꯃꯤꯅꯤꯗꯣ ꯍꯧꯖꯤꯛꯇꯤ ꯅꯥꯏꯅ ꯒ꯭ꯌꯥꯁꯅ ꯑꯣꯟꯊꯣꯛꯈꯤꯕꯗꯒꯤ ꯍꯥꯏꯗꯤ ꯄꯩꯁꯥꯒꯤ ꯚꯤꯂꯨꯁꯤꯁꯨ ꯍꯟꯊꯔꯛꯑꯦ ꯑꯗꯨꯗꯒꯤ ꯄꯣꯠ ꯆꯩꯒꯤ ꯃꯃꯜꯅ ꯑꯥ ꯌꯧꯔꯦ ꯑꯗꯨꯅꯤꯅ ꯇꯧꯔꯤꯁꯦ
ꯌꯧꯔꯦ ꯌꯧꯔꯦ ꯐꯁ ꯃꯅꯥ ꯇꯤꯌꯥ ꯌꯧꯔꯛꯦ ꯑꯗꯨꯕꯨ ꯌꯥꯝꯕꯅ ꯍꯥꯏꯗꯣꯛꯅ ꯐꯩꯌꯦ ꯃꯩꯒꯤ ꯑꯗ ꯊꯣꯡꯕ ꯌꯥꯕ ꯑꯩ ꯈꯨꯠꯁꯨ ꯈꯨꯠꯂꯥꯏ ꯃꯌꯥꯝ ꯊꯣꯛꯂꯛꯏꯁꯦ ꯅꯠꯂꯝꯗ꯭ꯔꯒꯗꯤ ꯍꯥꯟꯅꯒꯤ ꯑꯩꯈꯣꯏꯒꯤ ꯍꯥꯟꯅꯒꯤ ꯀꯩꯅꯣꯒꯤ ꯖꯨꯛꯇꯨꯗ ꯑꯃꯨꯛ ꯏꯄꯥ ꯏꯄꯨꯒꯤ ꯍꯥꯛꯇꯛꯀꯤꯁꯨ ꯁꯤꯐꯝ ꯍꯟꯖꯤꯟ ꯇꯥꯕꯅꯦꯕ ꯍꯥꯏꯗꯨꯅ ꯒ꯭ꯌꯥꯁ ꯃꯃꯥꯜ ꯇꯥꯡꯖꯔꯒꯁꯨ ꯕꯟ ꯅꯨꯡ ꯇꯧꯖꯔꯒꯁꯨ ꯑꯦꯂꯦꯛꯇ꯭ꯔꯤꯛꯀꯤ ꯍꯥꯏꯔꯤꯕ ꯏꯟꯗꯛꯁꯟꯒꯨꯝꯕ ꯔꯥꯏꯁ ꯀꯨꯀꯔꯒꯨꯝꯕ ꯊꯣꯛꯂꯛꯄ ꯆꯥꯛ ꯆꯦꯡ ꯊꯣꯡꯕ ꯌꯥꯕ ꯈꯣꯠꯄ ꯌꯥꯕꯗꯣ ꯍꯧꯖꯤꯛ ꯃꯩꯖ ꯑꯗꯨꯝ ꯍꯥꯏꯗꯤ ꯀꯩꯁꯨ ꯄ꯭ꯔ‌ꯣꯕ꯭ꯂ‌ꯦꯝ ꯂꯩꯇꯃꯤꯅ
ꯑꯥ
ꯃꯩꯒꯨꯝꯕꯁꯤ ꯑꯗꯨꯝ ꯍꯥꯏꯗꯤ ꯊꯥꯔꯛꯏꯗꯅꯀꯣ
ꯃꯥꯅꯦ-ꯃꯥꯅꯦ
ꯑꯗꯨ ꯑꯗꯨꯗꯒꯤ ꯑꯌꯥꯝꯕ ꯊꯧꯗꯨꯁꯦ ꯃꯁꯤꯃꯗꯤ ꯐꯩꯅ ꯈꯜꯂꯤꯅꯦ ꯑꯩꯁꯦ ꯒ꯭ꯌꯥꯁꯀꯨꯝꯕ ꯀꯩꯅꯣꯒꯨꯝꯕꯁꯤꯗꯤ ꯂꯣꯏꯕ ꯅꯥꯏꯕ ꯄꯣꯠꯅꯤꯗꯅꯀꯣ
ꯑꯥ
ꯃꯩꯒꯨꯝꯕ ꯑꯗꯨꯗꯒꯤ ꯏꯁꯤꯡꯗꯒꯤ ꯁꯨꯡꯕ ꯄꯣꯠꯀꯨꯝꯕꯁꯤ ꯂꯣꯏꯕ ꯅꯥꯏꯗꯕꯅꯤꯅ ꯁꯨꯡꯉꯒ ꯊꯥꯔꯛꯄꯅꯤꯅ ꯄꯣꯠꯇꯣ ꯀꯔꯤ ꯍꯥꯏꯅꯤ ꯑꯩꯈꯣꯏ ꯑꯣꯝꯗ ꯍꯥꯏꯗꯤ ꯑꯗꯨꯒꯤ ꯄꯩꯁꯥ ꯃꯩꯒꯤ ꯄꯩꯁꯥ ꯅꯨꯡꯁꯥꯗꯨ ꯈꯔ ꯍꯥꯞꯆꯈ꯭ꯔꯒꯁꯨ ꯍꯥꯏꯗꯤ ꯀꯩ ꯍꯥꯏꯅꯤ ꯆꯥꯛ ꯏꯁꯤꯡ ꯊꯣꯡꯕ ꯌꯥꯕ ꯑꯗꯨ ꯆꯥꯕ ꯊꯛꯄ ꯌꯥꯕ ꯁꯣꯔꯁ ꯑꯃꯁ ꯂꯩꯗꯅꯀꯣ
ꯃꯥꯅꯦ ꯃꯥꯅꯦ
ꯎꯝ ꯐꯥꯏ ꯈ ꯁꯪꯗꯦꯗ ꯑꯌꯥꯝꯕꯝꯗꯤ ꯀꯔꯝ ꯀꯔꯝ ꯊꯣꯡꯕ ꯊꯥꯛꯄꯁꯤ ꯃꯩꯅ ꯑꯌꯥꯝꯕ ꯇꯧꯔꯤꯕ꯭ꯔꯥ ꯀꯃꯥꯏꯅ ꯇꯧꯋꯤ ꯁꯤꯡ ꯑꯌꯥꯝꯕ ꯇꯧꯔꯤꯕꯥ
ꯑꯩꯈꯣꯏꯁꯤꯗꯤ ꯑꯩꯗꯤ ꯌꯥꯝꯅ ꯀꯩꯅꯣ ꯑꯩꯗꯤ ꯈꯔ ꯍꯟꯖꯤꯟꯕ ꯀꯥꯡꯕꯨ ꯈꯔ ꯆꯪꯒꯦꯂ ꯂꯩꯕꯅꯤꯅꯀꯣ
ꯎꯝ
ꯑꯗꯨꯝ ꯊꯣꯡꯕ ꯊꯥꯛꯄꯁꯦ ꯑꯗꯨꯝ ꯃꯩꯅꯁꯨ ꯑꯗꯨꯝ ꯇꯧꯋꯦ ꯑꯗꯨꯒ ꯃꯩꯅꯗꯤ ꯌꯥꯝ ꯀꯟꯅ ꯇꯧꯗ꯭ꯔꯦ ꯇꯧꯕꯗꯤ
ꯎꯝ
ꯍꯥꯏꯗꯤ ꯑꯗꯨꯝ ꯁꯤꯡ ꯑꯗꯨꯝ ꯁꯤꯡ ꯌꯦꯟ ꯀꯩ-ꯀꯩ ꯃꯔꯥꯡ ꯀꯥꯏꯅ ꯑꯗꯨꯝ ꯐꯪꯕꯅꯤꯅ ꯁꯤꯡꯅꯁꯨ ꯑꯗꯨꯝ ꯊꯣꯡꯉꯦ
ꯎꯝ
ꯑꯗꯨꯗꯒꯤ ꯑꯩ ꯑꯗꯨꯝ ꯈꯔ ꯑꯗꯨꯝ ꯑꯅꯝꯕꯅ ꯑꯊꯨ ꯑꯍꯥ ꯑꯩꯗꯤ ꯒ꯭ꯌꯥꯁ ꯀꯨꯝꯕ ꯁꯤꯖꯤꯟꯅꯕ ꯃꯩꯒꯨꯝꯕ ꯁꯤꯖꯤꯟꯅꯕꯀꯣ
ꯎꯝ
ꯑꯗꯨꯃꯥꯏꯅ ꯇꯧꯅꯔꯤ ꯇꯧꯕꯗꯤ
ꯑꯁ ꯐꯩꯌꯦ ꯑꯗꯣ ꯀꯩꯅꯣꯒꯨꯝꯕꯗꯤ ꯏꯌꯥꯝꯕ ꯗꯨꯀꯥꯟꯒꯨꯝꯕ ꯀꯩꯅꯣꯒꯨꯝꯕꯗꯤ ꯀꯃꯥꯏꯅ ꯇꯧꯋꯤ ꯌꯥꯝ ꯂꯥꯞꯅ ꯂꯩꯕ ꯈꯣꯠꯄ ꯑꯗꯨꯗꯤ ꯕꯖꯥꯔꯒꯨꯝꯕ ꯀꯥꯅꯤꯡꯉꯒꯗꯤ ꯀꯃꯥꯏꯅ ꯇꯧꯔꯦ ꯏꯌꯥꯝꯍ‌ꯣꯏꯗꯤ
ꯑꯁ ꯑꯗꯨꯒꯤꯗꯤ ꯑꯗꯨ ꯌꯥꯝ ꯂꯥꯞꯈ꯭ꯔꯦ
ꯎꯝ
ꯍꯥꯏꯗꯤ ꯑꯅꯛꯄꯗ ꯌꯥꯝꯅ ꯂꯩꯇꯦꯕ ꯂꯩꯕꯗꯤ
ꯎꯝ
ꯂꯥꯞꯅ ꯂꯥꯞꯅ ꯂꯥꯞꯅ ꯂꯣꯏꯅ ꯂꯩꯕ ꯉꯥꯛꯇꯅꯤꯅ ꯑꯗꯨꯒꯤ ꯂꯝꯕꯤ ꯊꯣꯡꯁꯨ ꯐꯠꯇꯦ
ꯎꯝ
ꯍꯤꯔꯝ ꯑꯃꯠꯇꯗ ꯍꯥꯏꯗꯤ ꯌꯥꯝ ꯀꯟꯅ ꯐꯕ ꯑꯣꯏꯗ꯭ꯔꯤꯕ
ꯎꯝ
ꯂꯩꯕꯒꯤ ꯈꯣꯠꯄꯒꯤ ꯍꯥꯏꯔꯨꯔꯒꯗꯤ ꯌꯥꯝ ꯆꯤꯛꯄ ꯍꯥꯏꯗꯤ ꯅꯦꯆꯔꯦꯜꯒ ꯀꯣ
ꯎꯝ
ꯃꯍꯧꯁꯥꯒꯤ ꯄ꯭ꯔꯀꯤꯇꯤꯒ ꯌꯥꯝꯅ ꯆꯨꯁꯟꯅꯕ ꯑꯗꯨ ꯑꯣꯏꯕꯗꯤ ꯑꯣꯏꯌꯦ
ꯎꯝ
ꯍꯥꯏꯗꯤ ꯍꯋꯥ ꯅꯨꯡꯁꯤꯠ ꯑꯣꯏꯔꯁꯨ ꯌꯥꯝꯅ ꯁꯦꯡꯉꯦ ꯒꯥꯔꯤꯒꯤ ꯅꯤꯟ ꯈꯣꯡꯕ ꯃꯈꯣꯟꯁꯨ ꯌꯥꯝ ꯀꯟꯅ ꯇꯥꯗ꯭ꯔꯦ
ꯎꯝ
ꯑꯗꯨꯗꯒꯤ ꯐ‌ꯦꯛꯇꯔꯤꯗꯒꯤ ꯊꯣꯛꯂꯛꯄ ꯃꯩꯏꯈꯨ ꯀꯩ-ꯀꯩ ꯑꯣꯏꯔꯁꯨ ꯌꯥꯝ ꯀꯟꯅ ꯂꯩꯇ꯭ꯔꯦꯕ ꯑꯩꯈꯣꯏ ꯁꯤꯗꯗꯤ ꯀꯦꯝꯇ
ꯎꯝ
ꯌꯥꯝꯅ ꯅꯨꯡꯁꯤꯠ ꯅꯨꯡꯁꯥ ꯁꯦꯡꯅ ꯑꯗꯨꯗꯒꯤ ꯃꯤꯖꯤꯖꯨ ꯌꯥꯝ ꯀꯟꯅ ꯇꯥꯗꯦꯕꯀꯣ
ꯎꯝ
ꯌꯥꯝ ꯏꯪꯅ ꯆꯤꯛꯅꯗꯤ ꯂꯩꯌꯦ ꯂꯩꯕꯗꯤ ꯑꯗꯨꯒ ꯀꯩꯅꯣꯒꯤ ꯍꯥꯏꯔꯒꯗꯤ ꯐꯦꯁꯤꯂꯤꯇꯤꯗꯤ ꯌꯥꯝꯅ ꯐꯪꯕꯗꯤ ꯅꯠꯇꯕꯅꯤꯅ ꯑꯗꯨꯒꯤ ꯑꯃꯨꯛ ꯈꯜꯂꯨꯔꯒꯗꯤ ꯂꯝꯕꯤ ꯊꯣꯡ ꯑꯗꯨꯒꯤꯗꯤ ꯈꯜꯂꯨꯔꯒꯗꯤ ꯑꯃꯨꯛ ꯅꯨꯡꯉꯥꯏꯇꯕ
ꯎꯝ
ꯂꯩꯕꯒꯤ ꯍꯥꯏꯔꯗꯤ ꯌꯥꯝ ꯊꯤꯅ ꯅꯨꯡꯉꯥꯏ ꯅꯨꯡꯉꯥꯏꯕꯗꯤ
ꯑꯦ ꯂꯩꯕ ꯅꯨꯡꯉꯥꯏꯗꯣ ꯐꯔꯦ ꯏꯌꯥꯝꯕ ꯋꯥꯔꯤ ꯃꯊꯛꯁꯤꯗ ꯑꯃꯨꯛ ꯂꯩꯕ ꯅꯨꯡꯉꯥꯏꯇ꯭ꯔꯒꯗꯤ ꯏꯁꯤꯡ- ꯃꯥꯏꯁꯤꯡ ꯋꯥꯕ ꯑꯗꯨꯗꯒꯤꯗꯤ ꯏꯟꯖꯥꯡ ꯅꯥꯄꯤꯒꯤ ꯋꯥꯕ ꯈꯣꯠꯄꯒꯨꯝꯕ ꯍꯥꯏꯗꯤ ꯂꯩꯗꯅ ꯏꯝꯐꯥꯜꯒꯨꯝꯕꯗ ꯇꯧꯅꯩꯖ
ꯃꯥꯅ‌ꯦ-ꯃꯥꯅ‌ꯦ
ꯑꯗꯣ ꯑꯗꯨ ꯑꯗꯨꯝꯕ ꯑꯣꯏꯗ꯭ꯔꯤꯕ ꯍꯥꯏꯗꯤ ꯏꯟꯖꯥꯡ ꯅꯥꯄꯤ ꯑꯁꯤ ꯍꯤꯡꯒꯣꯜ ꯅꯨꯡꯒꯣꯜꯗꯒꯤ ꯍꯦꯛꯎꯨꯔꯒ ꯑꯗꯒꯤꯗꯤ ꯉꯥ ꯅꯨꯡꯒꯨꯝꯕ ꯀꯩꯅꯣꯒꯨꯝꯕ ꯍꯥꯏꯔꯒꯅ ꯄꯥꯠ ꯅꯨꯡ ꯐꯥꯝ ꯅꯨꯡ ꯂꯩꯅꯕꯅꯤ ꯇꯨꯝ ꯐꯩ ꯅꯠꯇꯕ ꯏꯝꯐꯥꯜꯒꯨꯝꯕꯁꯤꯗꯤ ꯌꯦꯡꯉꯨ ꯍꯧꯖꯤꯛ ꯕꯟ ꯅꯨꯡ ꯇꯧꯁꯤꯜꯂꯛꯄꯒꯤ ꯑꯋꯥꯕ ꯆꯩꯊꯦꯡ ꯅꯪꯉꯤꯉꯩ ꯑꯁꯤꯗ ꯑꯃꯨꯛ ꯀꯔꯤ ꯍꯥꯏꯅꯤ ꯆꯥꯗ ꯊꯛꯇ ꯌꯥꯗꯕꯅꯤꯅ ꯑꯋꯥꯕꯁꯦ ꯄꯩꯁꯥ ꯅꯨꯡꯁꯥ ꯄꯥꯏꯕꯕꯨꯗꯤ ꯍꯣꯏ ꯅꯨꯡꯉꯥꯏꯔꯝꯒꯅꯤ ꯑꯗꯨꯒ ꯄꯩꯁꯥ ꯄꯥꯏꯕꯒꯤꯅꯨꯡꯉꯥꯏꯐꯝꯗꯣ ꯀꯩ ꯍꯥꯏꯅꯤ ꯄꯣꯠꯇꯨ ꯂꯩꯐꯝ ꯂꯩꯇ꯭ꯔꯒꯗꯤ ꯄꯩꯁꯥꯗꯨ ꯀꯥꯏꯗꯩ ꯂꯩꯥꯔꯨꯅꯤ ꯅꯠꯇ꯭ꯔ
ꯃꯥꯅꯦ -ꯃꯥꯅꯦ
ꯑꯗꯨꯝꯕꯒꯤ ꯈꯜꯂꯨꯔꯒꯗꯤ ꯃꯣꯏꯗꯤ ꯑꯁ ꯋꯥꯗꯤ ꯋꯥꯔꯝꯒꯅꯤꯗ ꯍꯟꯗꯛ ꯃꯇꯥꯡꯖꯦ ꯑꯗꯨꯅ ꯃꯣꯏ ꯁꯣꯝꯗꯗꯤ ꯀꯩꯅꯣꯒ ꯍꯥꯏꯗꯤ ꯏꯟꯖꯥꯡꯒꯨꯝꯕ ꯑꯗꯒꯤ ꯒ꯭ꯌꯥꯁ ꯀꯨꯝꯕ ꯀꯩꯅꯣꯒꯨꯝꯕꯁꯦ ꯂꯩꯁꯤꯟꯕ ꯃꯇꯝꯗ ꯑꯩꯗꯤ ꯏꯔꯥꯡ ꯄꯨꯨꯔꯥꯡꯗꯕꯅꯤꯅ ꯀꯩ ꯍꯥꯏꯅꯤ ꯃꯌꯥꯝ -ꯃꯌꯥꯝ ꯏꯁꯇꯣꯛꯇꯒ ꯂꯩꯁꯤꯜꯂꯒ ꯊꯝꯅꯩ ꯍꯥꯏꯔꯤ
ꯎꯝ ꯃꯥꯅꯦ- ꯃꯥꯅꯦ ꯍꯥꯏꯗꯤ ꯃꯣꯏꯗꯤ ꯇꯝꯕ ꯉꯝꯕ ꯄꯣꯠ ꯅꯠꯇꯕꯅꯤꯅꯀꯣ
ꯅꯠꯇꯕꯅꯤꯅ
ꯍꯥꯏꯗꯤ ꯐꯪꯉꯤꯉꯀꯥꯟꯗ ꯄꯨꯂꯞ- ꯄꯨꯜꯂꯞ ꯁꯦꯟꯖꯥꯎ ꯄꯥꯏꯕꯁꯤꯡꯅ ꯇꯧꯔꯤꯁꯦ ꯄꯨꯂꯞ- ꯄꯨꯂꯞ ꯂꯩꯁꯤꯜꯍꯧꯕ ꯑꯗ ꯂꯩꯇ ꯂꯥꯏꯔꯁꯤꯡꯅ ꯄꯠ ꯇꯠꯄꯤꯅꯦꯕ ꯇꯧꯔꯤꯁꯦ
ꯑ ꯑꯗꯨꯃꯥꯏꯅ ꯇꯧꯋꯦ ꯍꯥꯏ ꯑꯗꯨꯗꯒꯤ ꯌꯦꯡꯉꯣ ꯑꯌꯥꯝꯕ ꯍꯣꯏꯔꯣꯝꯗꯤ ꯏꯁꯤꯡ ꯃꯥꯏꯁꯤꯡꯒꯤ ꯑꯣꯏꯔꯒꯁꯨ ꯑꯗꯒꯤꯗꯤ ꯀꯩ ꯍꯥꯏꯅꯤ ꯅꯨꯡꯁꯤꯠ- ꯅꯨꯡꯁꯥꯒꯤ ꯑꯣꯏꯁꯨ ꯁꯦꯡꯉꯤ ꯅꯠꯇ꯭ꯔꯥ
ꯃꯥꯅꯦ
ꯑꯁꯣꯝꯗꯗꯤ ꯌꯨꯝ ꯑꯃꯒ- ꯌꯨꯝ ꯑꯃꯒ ꯍꯥꯏꯖꯦ ꯀꯔꯤ ꯍꯥꯏꯅꯤ ꯑꯩꯈꯣꯏꯒꯤ ꯑ ꯈꯨꯔꯞ ꯍꯥꯡꯗꯉꯩ ꯂꯩꯕꯩ ꯇꯥꯏꯞꯇ ꯂꯩꯔꯕꯅꯤꯅ ꯏꯔꯝ ꯅꯂꯥ ꯍꯥꯏꯔꯦ ꯐꯖꯅ ꯁꯦꯡꯅ ꯂꯩꯕ ꯅꯠꯇꯦ ꯃꯣꯏꯒꯤꯗꯤ ꯑꯗꯨꯅ ꯅꯣꯡꯒꯨꯝꯕ ꯇꯥꯔꯛꯄꯗꯗꯤ ꯚꯦꯔꯥꯅꯦ ꯑꯗꯒꯤꯗꯤ ꯅꯣꯡ ꯀꯟꯅ ꯇꯥꯔꯒ ꯏꯁꯤꯡ ꯏꯆꯥꯎꯊꯣꯂꯛꯄꯒꯨꯝꯕꯗ ꯒꯇꯤ ꯑꯁ ꯌꯨꯝꯒꯨꯝꯕ ꯊꯨꯝꯕ ꯌꯥꯎꯅꯔꯦꯀꯣ
ꯑ
ꯇꯧꯔꯤꯅꯦꯕ ꯍꯩꯌꯦꯡ ꯄꯩꯁꯥ ꯄꯥꯏꯕꯒꯤ ꯕꯤꯜꯗꯤꯡ ꯑꯋꯥꯡꯕꯗ ꯂꯩ ꯍꯥꯏꯕꯒꯤ ꯅꯨꯡꯉꯥꯏꯖꯕꯗꯨꯒꯤ ꯇꯥꯏꯞꯅꯦꯕ
ꯃꯥꯅꯦ ꯃꯥꯅꯦ ꯑꯩꯗꯤ ꯌꯥꯝꯅ ꯂꯨꯕ ꯅꯥꯟꯅ ꯑꯩꯗꯤ ꯗꯤ ꯃꯌꯨꯝꯒꯤ ꯑꯣꯏꯅ ꯑꯩꯗꯤ ꯂꯩꯖꯔꯁꯨꯀꯣ
ꯎꯝ
ꯑꯗꯨꯝ ꯍꯥꯏꯗꯤ ꯌꯥꯝ ꯀꯟꯅ ꯑꯋꯥꯕꯁꯨ ꯃꯥꯏꯌꯣꯛꯅꯔꯤꯅꯦꯕ
ꯃꯥꯅꯦ ꯃꯥꯅꯦ ꯃꯥ ꯃꯥꯏꯌꯣꯛꯅꯩꯅꯤ ꯃꯊꯛꯇ ꯀꯔꯤ ꯍꯥꯏꯅꯤ ꯑꯩꯈꯣꯏꯒꯤ ꯕꯟ ꯍꯥꯞꯄꯁꯤꯗꯗꯤ ꯑꯃꯨꯛ ꯃꯣꯏꯅ ꯋꯥꯔꯤꯁꯤꯗꯤ ꯆꯠꯄ ꯈꯣꯠꯄ ꯌꯥꯗꯕ ꯀꯩꯅꯣꯒꯨꯝꯕ ꯇꯧ ꯖꯑꯗꯨꯝꯕꯒꯤ ꯑꯗꯣ ꯍꯥꯏꯖꯕꯅꯤ ꯏꯌꯥꯝꯕ ꯏꯌꯥꯝꯕꯒꯤ ꯂꯩꯔꯤꯁꯤꯗꯤ ꯄꯩꯁꯥ ꯄꯥꯏꯕꯒꯤ ꯍꯤꯡꯉꯤꯅꯦꯀꯣ ꯄꯥꯏꯕꯗꯤ ꯄꯩꯁꯥ ꯇꯥꯟꯐꯝꯗꯣꯅ ꯃꯤ ꯌꯥꯝ ꯂꯩꯗꯅꯀꯣ
ꯃꯥꯅꯦ ꯃꯥꯅꯦ ꯑꯩꯗꯤ ꯄꯩꯁꯥꯒꯤ ꯍꯥꯏꯗꯤ ꯄꯩꯁꯥ ꯊꯣꯛꯄ ꯌꯥꯕ ꯂꯝꯕꯤꯁꯦ ꯃꯔꯥꯡ ꯀꯥꯏꯅ ꯂꯩꯕꯒꯤ ꯍꯤꯡꯅꯔꯤꯅꯦꯕ
ꯪꯒꯤꯨꯝ ꯃꯗꯨꯅ ꯑꯃꯨꯛ ꯑꯗꯅꯀꯣ
ꯑꯥ
ꯀꯩꯅꯣ ꯇꯧꯋꯦꯃꯥꯏꯅ ꯇꯧꯕꯁꯦ ꯅꯠꯇ ꯋꯥꯕ ꯈꯣꯠꯄꯩꯁꯨ ꯌꯥꯝꯅ ꯊꯤꯅ ꯈꯪꯗꯦꯗ ꯒ꯭ꯌꯥꯟ ꯇꯥꯗꯦ ꯀꯩ ꯍꯥꯏꯗꯣꯏꯅꯣ
ꯃꯥꯅꯦ- ꯃꯥꯅꯦ ꯍꯥꯏꯗꯤ ꯍꯤꯡꯅꯔꯤꯕ ꯄꯨꯟꯁꯤ ꯃꯔꯦꯟꯁꯦ ꯃꯑꯣꯡ ꯑꯃꯅꯦꯕ
ꯎꯝ
ꯍꯥꯏꯗꯤ ꯃꯐꯝ ꯑꯃꯗꯁꯨ ꯑꯃꯨꯛ ꯅꯨꯡꯉꯥꯏ ꯃꯐꯝ ꯑꯃꯗꯁꯨ ꯑꯃꯨꯛ ꯋꯥꯕ ꯍꯥꯏꯗꯤ ꯇꯝꯕ ꯉꯝꯕ ꯄꯣꯠ ꯅꯠꯇꯦꯕ ꯁꯤꯗꯤ
ꯉꯜꯂꯤ
ꯍꯥꯏꯗꯤ ꯃꯍꯧꯁꯥꯅ ꯄꯤꯔꯛꯄ ꯈꯨꯗꯣꯟꯁꯤ ꯑꯗꯨꯝꯛꯁꯨ ꯀꯩꯅꯣ ꯇꯧꯕ ꯐꯕꯁꯨ ꯌꯥꯎꯏ ꯐꯠꯇꯕꯁꯨ ꯌꯥꯎꯋꯦ ꯃꯤꯑꯣꯏꯕꯅ ꯁꯦꯝꯕꯁꯤꯁꯨ ꯑꯐꯕ ꯌꯥꯎꯋꯤ ꯐꯠꯇꯕꯖꯨ ꯌꯥꯎꯋꯤ ꯑꯃꯠꯇ ꯇꯝꯕ ꯉꯝꯅ ꯐꯖꯅ ꯑꯅ ꯇꯧꯕ ꯅꯠꯇꯦꯕ ꯂꯩꯔꯤꯕ ꯄꯣꯠꯁꯦ ꯊꯕꯛꯁꯤ
ꯎꯝ ꯑꯗꯨꯝ ꯏꯌꯥꯝꯕꯍ‌ꯣꯏꯗꯤ ꯑꯗꯨꯝ ꯀꯃꯥꯏ ꯀꯃꯥꯏ ꯇꯧꯔꯤ
ꯑꯁ ꯑꯩꯈꯣꯏꯗꯤ ꯑꯗꯨꯝ ꯍꯤꯡꯕꯁꯦ ꯍꯤꯡꯗꯕꯗꯤ ꯌꯥꯗꯕꯅꯤꯅ ꯑꯗꯨꯝ ꯍꯤꯡꯉꯤ ꯍꯥꯏꯇꯥꯔꯦꯅꯦ
ꯎꯝ
ꯌꯥꯝ ꯀꯟꯅ ꯅꯨꯡꯉꯥꯏꯅ ꯍꯤꯡꯕꯁꯨ ꯅꯠꯇꯦ ꯌꯥꯝ ꯀꯟꯅ ꯋꯥꯅ ꯍꯤꯡꯕꯁꯨ ꯅꯠꯇꯦ ꯑꯗꯨꯝ ꯆꯥꯡ ꯑꯃꯗ ꯍꯤꯡꯐꯝ ꯍꯤꯡꯉꯦ ꯑꯗꯨꯅꯤꯅꯦ ꯇꯧꯔꯤꯁꯦ
ꯆꯥꯕ ꯊꯛꯄꯗꯤ ꯃꯇꯥꯡꯗꯤ ꯀ ꯀꯩ ꯌꯦꯟꯁꯥꯡ ꯍꯥꯎꯔꯤꯒ‌ꯦ ꯍꯧꯖꯤꯛꯀꯥꯟꯖꯤꯕ‌ꯣ
ꯑ ꯆꯥꯕ ꯊꯛꯄꯁꯤꯁꯨ ꯑꯗꯨꯝ ꯍꯥꯏꯗꯤ ꯌꯥꯝꯅ ꯍꯥꯏꯗꯤ ꯃꯔꯥꯡ ꯀꯥꯏꯅ ꯑꯗꯨꯝ ꯐꯪꯉꯦ ꯐꯪꯕꯕꯨꯗꯤ ꯌꯥꯝꯅ ꯍꯥꯎꯕ ꯅꯠꯇ꯭ꯔꯁꯨ ꯀꯣ
ꯀꯔꯤ ꯃꯊꯦꯜꯅ ꯍꯥꯎꯔꯤꯒꯦ
ꯑꯁ ꯍꯧꯖꯤꯛꯁꯦ ꯃꯊꯦꯜꯁꯦ ꯀꯩꯅꯣꯅꯤꯅꯀꯣ ꯑꯩꯗꯤ ꯑꯁ ꯍꯥꯟꯅꯅꯤꯅ ꯀꯥꯂꯦꯟ ꯊꯥꯅꯤꯅ ꯑꯁꯤꯟꯕꯒꯨꯝꯕ ꯈꯔ ꯀꯥꯡꯁꯣꯏꯒꯨꯝꯕꯀꯣ
ꯑꯝ
ꯑꯗꯨꯒꯨꯝꯕꯅ ꯑꯆꯝꯕ ꯄꯣꯠꯅ ꯈꯔ ꯍꯥꯎꯋꯦ ꯍꯥꯏꯇꯥꯔꯦꯅꯦ
ꯎꯝ
ꯑꯗꯒꯤ ꯑꯗꯨꯝꯕꯅ ꯈꯔ ꯆꯥꯅꯔꯤ ꯍꯧꯖꯤꯛꯇꯤ
ꯃꯥꯅ‌ꯦ ꯃꯥꯅ‌ꯦ ꯁꯥꯕ ꯍ‌ꯦꯟꯀꯠꯂꯛꯄ ꯈ‌ꯣꯠꯄ ꯌꯥꯝꯗꯤ ꯉꯥꯡ ꯅꯨꯡꯗꯤ
ꯑꯥ ꯑꯥ ꯑꯗꯨꯒꯤ ꯑꯗꯨꯒꯤꯗꯤ ꯑꯗꯨꯝ ꯈꯔ ꯅꯨꯡꯉꯥꯏ ꯅꯨꯡꯉꯥꯏꯕꯗꯤ
ꯑꯗꯨ ꯅꯍ ꯑꯗꯨ